ꯇꯥ
ꯍꯜꯂꯣ
ꯇꯏ
ꯑꯥ ꯅꯣꯏꯅ ꯁꯧꯒ꯭ꯔꯤ ꯊꯣꯡꯕ ꯍꯥꯏꯁꯦ ꯅꯪ ꯅꯪ ꯊꯣꯡꯕꯒꯤ ꯏꯁꯇꯥꯜꯗꯨꯁꯨ ꯑꯗꯨꯝ ꯌꯥꯏꯑꯕꯀꯣ
ꯎꯝ
ꯀꯩꯅꯣ ꯁꯧꯒ꯭ꯔꯤꯁꯤꯗꯤ ꯑꯩꯅ ꯊꯣꯡꯂꯛꯄ ꯍꯩꯁꯤꯗꯤ ꯀꯩꯅꯣ ꯍꯣꯏ ꯅꯪ ꯇꯤꯜꯍꯥꯎ ꯆꯥꯅꯝ ꯀꯩꯅꯣ ꯃꯔꯣꯛ ꯑꯇꯦꯛꯄꯒꯤ ꯀꯩꯅꯣ ꯍꯥꯞꯄꯗꯨꯗꯤ ꯑꯗꯨꯝ ꯍꯥꯞꯄꯦꯕꯀꯣ ꯂꯥꯁꯇ ꯏꯁꯤꯡꯗꯣ ꯐꯖꯅꯥ ꯄꯨꯨꯠꯂꯦ ꯑꯗꯨꯒ ꯂꯥꯁꯇꯗꯅꯥ
ꯅꯥ ꯍꯣꯏ
ꯍꯥꯞꯀꯗꯕ ꯄꯣꯠꯇꯕꯨ ꯍꯥꯞꯄ ꯂꯣꯏꯔꯒ ꯁꯧꯒ꯭ꯔꯔꯤꯗꯨ ꯑꯗꯨꯝ ꯍꯥꯞꯆꯤꯜꯂꯅꯤ
ꯎꯝ
ꯃꯈꯨꯝ ꯁꯧꯔꯤꯁꯦ
ꯁꯧꯒꯔꯤꯁꯦ ꯃꯈꯨꯝ ꯈꯨꯝꯕꯗꯤ ꯌꯥꯗꯕꯅꯤꯀꯣ ꯇꯦ ꯃꯈꯨꯝꯗꯣ ꯑꯩ ꯍꯥꯏꯒꯦ ꯑꯗꯨꯒꯥ ꯅꯪ ꯁꯧꯒ꯭ꯔꯤꯗꯨꯀꯣ ꯅꯪꯅ ꯍꯦꯛ ꯊꯥꯗꯕꯁꯦ ꯈꯨꯝꯃꯣꯕ ꯈꯪꯕ꯭ꯔꯥ ꯍꯦꯛ ꯊꯥꯗ ꯁꯧꯕ ꯍꯧꯗ꯭ꯔꯤ ꯐꯥꯎꯗꯤ ꯈꯨꯝꯃꯣꯕ ꯁꯧꯕ ꯍꯧꯔꯦ ꯍꯥꯏ ꯂꯧꯊꯣꯛ ꯊꯣꯛꯒꯗꯕꯥ ꯈꯪꯕꯔꯥ ꯅꯣꯏꯅ ꯈꯨꯃꯕꯥꯌꯥ ꯗꯦ ꯍꯥꯏꯕꯗꯣ ꯌꯥꯝ ꯍꯥꯎꯗꯕꯅꯦ ꯀꯩꯅꯣ ꯃꯔꯥꯡ ꯃꯔꯥꯡ ꯀꯥꯕꯅꯦ ꯑꯩ ꯈꯪꯉꯦ ꯁꯧꯒꯔ꯭ꯤꯗꯤ ꯑꯩ ꯅꯨꯡꯇꯤꯒꯤ ꯊꯣꯡꯔꯝꯅꯤꯅꯦ ꯑꯩꯁꯦ ꯄꯤꯔꯦꯟ ꯌꯥꯝ ꯂꯩꯔꯕꯅꯦ ꯁꯧꯒꯔꯤ ꯃꯇꯥꯡꯗ ꯍꯥꯏꯕꯗꯤ ꯁꯧꯒꯔꯤ ꯑꯗꯨꯝ ꯇꯣꯉꯥꯟ ꯇꯣꯉꯥꯟꯅ ꯊꯣꯡꯕꯗꯣ ꯅꯍꯥꯟ ꯑꯩꯅ ꯁꯧꯒ꯭ꯔꯤ ꯊꯣꯡꯕꯀꯥꯟꯗ ꯀꯔꯤꯝꯇꯥ ꯍꯥꯞꯇꯥꯕꯤꯗ ꯆꯅꯝꯒ ꯑꯦꯖꯅꯥꯃꯣꯇꯣꯒꯥ ꯃꯣꯔꯣꯛ ꯑꯇꯦꯛ ꯄꯥ ꯅꯤꯈꯛ ꯍꯥꯞꯄ ꯊꯣꯡꯉꯦꯕ
ꯆꯝꯐꯨꯠꯀꯤ ꯇꯥꯏꯞꯇꯥ ꯑꯗꯨꯁꯨ ꯍꯥꯎꯋꯦ ꯑꯩꯈꯣꯏ ꯏꯃꯥꯟꯅꯕꯤꯁꯤꯡꯅꯁꯨ ꯑꯗꯨꯃꯥꯏꯅ ꯍꯥꯏꯕꯅꯦ ꯑꯩꯉꯣꯟꯗ ꯑꯁ ꯅꯪ ꯑꯇꯣꯞꯄ ꯏꯟꯁꯥꯡꯗꯤ ꯈꯪꯗꯦ ꯁꯧꯒ꯭ꯔꯤꯗꯗꯤ ꯌꯥꯝ ꯍꯩꯌꯦ ꯑꯗꯨꯣ ꯑꯩꯗꯤ ꯁꯧꯒ꯭ꯔꯤ ꯌꯥꯝꯅ ꯄꯥꯝꯕꯗꯒꯤ ꯖꯥꯠ ꯖꯥꯠ ꯊꯣꯡꯉꯦ ꯆꯝꯐꯨꯠꯇꯁꯨ ꯊꯣꯡꯕꯥ
ꯁꯧꯒꯔꯤꯗꯤ ꯍꯣꯏ ꯍꯥꯎꯗꯤ ꯍꯥꯎ ꯋꯦ ꯍꯥꯏꯕꯗꯤ ꯑꯩꯈꯣꯏ ꯆꯥꯔꯒ ꯑꯩꯈꯣꯏ ꯐ꯭ꯔꯦꯁꯨ ꯑꯣꯏꯔꯛꯑꯦꯕ ꯍꯥꯏꯕꯗꯤ ꯃꯥꯅ ꯀꯩꯅꯣ ꯇꯧꯕꯒꯤ ꯑꯣꯏꯔꯤꯔꯥ ꯈꯪꯗꯦ ꯑꯇꯣꯞꯄ ꯏꯟꯁꯥꯡꯗꯤ ꯆꯥꯔꯒ ꯀꯩꯅꯣ ꯑꯩꯈꯣꯏꯗ ꯌꯥꯝ ꯐ꯭ꯔꯦꯁ ꯑꯣꯏꯔꯛꯇꯥꯕꯗꯣ ꯑꯗꯨ ꯇꯧꯋꯦꯕ ꯁꯧꯒ꯭ꯔꯤꯗꯤ ꯑꯗꯨꯒ ꯁꯧꯒ꯭ꯔꯤ
ꯀꯥꯡꯍꯟꯕꯗꯣ ꯑꯁ ꯑꯗꯨꯗ ꯎꯝ ꯃꯤꯃꯤꯒꯥ ꯀꯩ ꯀꯩꯅꯣ ꯁꯤꯡꯖꯨ ꯁꯦꯝꯃꯒ ꯆꯥꯕꯗꯨꯗꯤ ꯎꯝ
ꯅꯪꯅ ꯍꯣꯏ ꯅꯪ ꯃꯩꯔꯦꯟ ꯃꯅꯥ ꯊꯣꯡꯉꯦ ꯍꯥꯏꯕꯗꯣ ꯀꯃꯥꯏꯅ ꯊꯣꯡꯉꯤꯅꯣ ꯍꯥꯏꯌꯣꯅꯦ ꯊꯣꯡꯕ ꯏꯁꯇꯥꯜꯗꯣ ꯑꯝꯇ ꯍꯥꯏꯌꯣꯅꯦ
ꯃꯥꯏꯔꯦꯟ ꯃꯥꯏꯔꯦꯟ ꯊꯣꯡꯕꯥꯍꯥꯏꯗꯨꯗꯤ
ꯃꯅꯥ ꯌꯥꯝ ꯍꯥꯎꯋꯦ ꯅꯪꯅ ꯐꯦꯚꯔꯥꯏꯠꯅꯦ ꯀꯥꯏꯅ ꯍꯥꯏꯕꯗꯣ ꯈ꯭ꯋꯥꯏꯗꯒꯤ ꯄꯥꯝꯃꯦ ꯍꯥꯏꯕꯗꯣ ꯑꯗꯣ ꯀꯃꯥꯏꯅ ꯊꯣꯡꯕ꯭ꯔꯥ ꯍꯥꯏꯕ ꯅꯪ ꯅꯣꯏꯅ ꯊꯣꯡꯕ ꯏꯁꯇꯥꯏꯜ ꯗꯣ ꯍꯥꯏꯌꯣꯕ
ꯈꯪꯗꯦꯗꯥ ꯑꯗꯨꯝ
ꯈꯥꯔꯥ ꯑꯗꯨꯝ ꯁꯇꯦꯞꯇꯣ ꯍꯥꯏꯌꯣꯕꯥ ꯁꯇꯦꯞꯇꯣ ꯈꯔ ꯈꯦꯠꯅꯕ꯭ꯔꯥ ꯀꯃꯥꯏꯅ ꯇꯧꯕ꯭ꯔꯥ ꯍꯥꯏꯕꯗꯤ ꯅꯪꯒꯤ ꯏꯁꯇꯦꯞꯇꯣ ꯐꯔꯝꯃꯗꯤ ꯑꯩꯁꯨ ꯑꯗꯨꯗ ꯂꯧꯔ ꯊꯣꯡꯕ ꯌꯥꯔꯦꯅ
ꯑꯩꯗꯤ ꯃꯥꯏꯔꯦꯟ ꯃꯅꯥꯗꯤ ꯌꯥꯝ ꯄꯥꯝꯗꯦ ꯍꯥꯏꯗꯤ ꯅꯪꯅ ꯌꯥꯝꯅ ꯄꯥꯝꯅ ꯆꯥꯕꯅꯤꯅ ꯅꯪꯒꯤ ꯊꯣꯡꯕꯒꯤ ꯇꯣꯉꯥꯟꯅ ꯂꯩꯔ ꯂꯩꯔꯝꯒꯅꯦꯕ
ꯎꯝ ꯀꯩꯅꯣ ꯃꯥꯏꯔꯦꯟꯖꯤꯗꯤ ꯎꯝ ꯑꯗꯨꯝ ꯑ ꯃꯅꯥ ꯈꯛꯇꯗꯤ ꯍꯥꯎꯗꯕꯅꯦ ꯆꯝꯐꯨꯠ ꯑꯣꯏꯅ ꯊꯣꯡꯒꯅ ꯍꯥꯎꯏ ꯍꯥꯎꯅꯦꯕꯀꯣ ꯃꯨꯛꯀ
ꯑꯥ
ꯀꯩꯅꯣ ꯑꯗꯣ ꯀꯥꯡꯁꯣꯏꯒꯤ
ꯁꯣꯏꯒꯤ ꯇꯥꯏꯕ ꯀꯩ ꯀꯩꯅꯣ ꯊꯣꯡꯉꯦꯅꯦ ꯑꯦ ꯃꯥꯏꯔꯦꯟ ꯃꯅꯥꯗꯤ ꯍꯥꯎꯔꯝ ꯀꯔꯝꯃꯥꯏꯟ ꯊꯣꯡꯏ ꯍꯥꯏꯕ ꯈꯨꯝꯃꯨ ꯍꯥꯏꯌꯨ
ꯃꯥꯏꯔꯦꯟꯗꯣ ꯃꯆꯥ ꯃꯆꯥ ꯊꯣꯛꯄꯗꯣ ꯍꯣꯏ ꯍꯣꯏ ꯍꯣꯏ ꯃꯆꯥ
ꯃꯨꯟꯁꯨ ꯃꯨꯟꯗꯕꯤꯗ ꯃꯆꯥ ꯃꯆꯥ ꯊꯣꯛꯄꯗꯣ ꯑꯥ ꯑꯗꯨ ꯂꯧꯔꯣ ꯑꯗꯨꯒ ꯃꯥꯒꯤ ꯃ ꯇꯣꯟꯁꯤꯡꯗ ꯍꯦꯛꯑꯣ ꯑꯗꯨꯒ ꯏꯁꯤꯡꯁꯦ ꯐꯖꯅ
ꯔꯅ ꯐꯨꯂ ꯍꯥ ꯍ
ꯑꯗꯨꯒ ꯍꯥꯞꯄꯣ ꯑ ꯄꯨꯂꯞ ꯍꯥꯞꯕꯨꯕꯀꯣ ꯍꯥꯞꯂꯒ ꯊ ꯑꯗꯨꯗ ꯑ ꯁꯤꯡ ꯆꯅꯝ ꯇꯤꯜꯂꯧ ꯑꯗꯨꯒ ꯍꯥꯞꯄꯣ ꯍꯥꯞꯄꯒ ꯑꯗꯨꯝ ꯈꯨꯝꯃꯒ ꯊꯣ-ꯊꯣꯡꯉꯣ ꯑꯗꯨꯗ
ꯔꯇꯅꯣ ꯑꯩꯈꯣꯏ ꯆꯤꯡ ꯆꯤꯡꯗ ꯐꯪꯕ
ꯀꯥꯏꯅꯣ ꯑ ꯀꯥꯏ ꯀꯥꯏ ꯍꯥꯏꯕ꯭ꯔꯣ
ꯀꯩꯅꯣ
ꯂꯥꯎꯗ ꯌꯥꯝ ꯐꯪꯕꯅꯤꯅꯦ
ꯀꯔꯤ ꯀꯔꯤ ꯃꯅꯥꯔꯈ꯭ꯔꯤꯔꯣ
ꯃꯣꯏ ꯑ ꯁꯤꯗꯗꯤ ꯌꯥꯝ ꯄꯥꯛ ꯆꯥꯅꯗꯦꯕꯀꯣ ꯑꯈꯣꯏ ꯆꯤꯡ-ꯃꯤꯗꯤ ꯌꯥꯝ ꯆꯥꯕꯅꯦ ꯑꯗꯣ
ꯆꯕꯅꯦ ꯑꯗꯣ
ꯐꯣꯟ ꯂꯩꯕꯗꯨ
ꯈꯉ ꯈꯉ ꯍꯥꯏ ꯈꯉ ꯀꯩꯅꯣ ꯃꯥꯒꯤ ꯁꯥ ꯃꯔꯣꯏ ꯍꯥꯏꯕꯗꯣ
ꯁꯥ ꯁꯥ ꯃꯔꯣꯏ ꯅꯠꯇꯕ ꯑꯃ
ꯋꯥꯃ
ꯂꯑꯣ ꯂꯧꯗ ꯂꯧ ꯆꯤꯡ ꯆꯤꯡꯗ ꯀꯩꯅꯣ ꯂꯧ ꯇꯧꯔꯒ ꯎꯝ ꯑꯗꯨꯝ ꯃꯣꯏ ꯊꯣꯛꯗ ꯊꯣꯛꯄꯅꯦ ꯂꯧꯗ ꯑꯗꯨꯝ ꯌꯥꯝ ꯊꯣꯛꯄꯅꯦ ꯆꯤꯡ ꯆꯤꯡꯒꯤ ꯂꯧꯗ ꯀꯦ ꯑꯥ ꯃꯅꯝ ꯈꯤꯇꯪ ꯀꯜꯂꯒ ꯍꯥꯏ ꯑꯗꯨ ꯇꯧꯒꯦ
ꯍꯥꯏꯥꯏꯈꯪꯉꯦ ꯑꯗꯨꯗ ꯐꯥꯎꯋꯦ ꯍꯥꯏꯕ꯭ꯔꯣ ꯑꯗꯨ ꯀꯩꯅꯣ ꯒꯟ ꯃꯆꯦꯡ ꯍꯣꯢ ꯈꯪꯉꯦ ꯈꯪꯉꯦ꯫
ꯑ ꯑꯗꯨꯗ ꯍꯥꯞꯆꯤꯜꯂꯣ ꯑꯦꯁ
ꯍꯥꯎꯗꯤ ꯍꯥꯎꯗꯝꯅ ꯑꯗꯨ ꯌꯥꯝ ꯄꯥꯝꯕ ꯑꯣꯏꯗꯦ ꯑꯗꯨꯗꯤ
ꯎꯝ ꯍꯣꯏ ꯃꯇꯝ ꯃꯇꯥꯡ ꯑꯣꯏꯕꯀꯣ ꯀꯣꯏꯔꯀꯥꯟꯗ ꯍꯧꯖꯤꯛꯁꯦ ꯎꯝ ꯍꯧꯖꯤꯛꯁꯦ ꯍꯧꯕ ꯃꯇꯝꯅꯦꯕ ꯃꯥꯏꯔꯦꯡꯒꯤ ꯃꯕꯅꯥꯁꯦ ꯑ ꯀꯨꯏꯔ ꯀꯥꯟꯗꯁꯦ ꯍꯥꯎꯗꯦꯕ ꯃꯇꯝ ꯃꯇꯝ ꯂꯩꯌꯦꯕ
ꯑꯩꯒꯤ ꯍꯥ ꯄꯥꯝꯗꯗꯤ ꯃꯥꯒꯤ ꯃꯅꯝꯗꯨꯒꯒꯣ ꯑꯗꯨꯝ ꯄꯥꯝꯗꯦ ꯍꯥꯏꯗꯤ ꯄꯥꯝꯕ
ꯎꯝ ꯑꯅꯦ ꯃꯥꯏꯔꯦꯟ ꯃ ꯃꯅꯥ ꯃꯥꯏꯔꯦꯟꯒꯤ ꯃꯅꯥꯁꯦ ꯇꯤ ꯊꯣꯡꯉꯒ ꯅꯪ ꯆꯥꯔꯨꯔꯕ
ꯍꯣꯏ ꯆꯥꯏꯌꯦ ꯑꯗꯨꯗꯤ ꯍꯥꯎꯋꯦ ꯈꯪꯉꯦ
ꯎꯝ ꯑꯗꯨ ꯑꯗꯨꯣꯗ ꯃꯥꯁꯦ ꯇꯝꯄꯨꯁꯨ ꯌꯥꯏ ꯀꯥꯡꯁꯣꯏꯁꯨ ꯌꯥꯏ ꯑꯗꯨꯒ ꯎꯇꯤ ꯊꯣꯡꯕꯁꯨ ꯌꯥꯏ ꯑꯗ ꯃꯥ ꯑꯗꯨ ꯑ ꯀꯩꯅꯩꯅꯣ
ꯀꯩꯅꯣ ꯁꯧꯒ꯭ꯔꯤꯒꯨꯝꯕꯨꯝꯕ ꯀꯩꯖꯅꯣ ꯇꯧꯗꯦꯕꯨ ꯑ
ꯑꯗꯨꯝ ꯅꯨꯡꯉꯥꯏꯔꯅꯦ ꯃꯥꯗꯣ
ꯍ ꯍ ꯍꯣꯏ ꯀꯩꯅꯣ ꯁꯥꯗꯗꯤ ꯀꯔꯤ ꯁꯥꯅ ꯈ꯭ꯋꯥꯏꯗꯒꯤ ꯄꯥꯝꯅ ꯆꯥꯕ꯭ꯔꯣ ꯅꯪꯗꯤ
ꯑꯁꯦ ꯍꯧꯖꯤꯛꯀꯥꯟꯁꯦ ꯍꯧꯗꯤ ꯑꯩꯅꯗꯤ ꯌꯥꯝ ꯄꯥꯝꯕ ꯍꯥꯏꯗꯨꯗꯤ ꯌꯥꯝ ꯀꯩꯅꯣ ꯆꯤꯡꯒꯤ ꯁꯥꯁꯤꯡꯗꯣ ꯁꯟ ꯅꯠꯇꯕ ꯑꯣꯛ ꯑꯣꯣꯛ ꯅꯠꯇꯕ ꯀꯩꯅꯣ ꯑꯗꯨꯒꯨꯝꯕꯗꯗꯤ ꯌꯥꯝ
ꯂꯝꯒꯤ ꯂꯝꯒꯤ ꯑꯣꯛ ꯂꯝ ꯑꯣꯛꯀꯨꯝꯕ ꯀꯔꯤꯒꯨꯝꯕ ꯍꯥ ꯍꯥꯥ ꯅꯠꯇ꯭ꯔꯒ ꯑꯗꯨꯒꯨꯝꯕꯗꯤ ꯌꯥꯝ ꯄꯥꯝꯃꯦ ꯍꯥꯏꯕꯗꯤ ꯑꯉꯥꯡ ꯃꯇꯗ ꯆꯥꯔꯛꯄꯅꯦꯅ ꯍꯥꯏ ꯍꯣꯏ ꯃꯣꯏꯒꯤ ꯃꯍꯥꯎꯗꯤ ꯈꯔ ꯊꯨꯝꯃꯒ ꯍꯥꯎꯗꯤ ꯍꯥꯎꯕꯅꯦ ꯇꯣꯉꯥꯟꯕꯅꯦ ꯆꯤꯡꯗ ꯂꯣꯏꯕꯒ ꯇꯝꯗ ꯂꯣꯏꯕꯒ ꯀꯩꯅꯣ ꯑꯁꯤ ꯑꯁꯤ ꯑ ꯑꯩꯅ ꯁꯤꯗ ꯂꯩꯔꯤꯁꯦ
ꯑꯥ
ꯑꯁꯤꯗ ꯐꯪꯕ ꯁꯧꯒ꯭ꯔꯤꯒ ꯑꯩ ꯁꯧꯒ꯭ꯔꯤ ꯌꯥꯝ ꯄꯥꯝꯗ꯭ꯔꯥ ꯑꯗꯨꯒꯤ ꯆꯔꯤ ꯆ ꯂ ꯈꯪꯉꯦꯕ ꯑꯁꯤꯗ ꯐꯪꯕ ꯁꯧꯒ꯭ꯔꯤꯒ ꯑꯥ ꯑꯩꯈꯣꯏꯔꯣꯝꯗ ꯐꯪꯕ ꯁꯧꯒ꯭ꯔꯤꯒꯁꯦ ꯌꯥꯝ ꯈꯦꯠꯅꯩꯌꯦꯕ
ꯌꯥꯝ ꯈꯦꯠꯅꯕꯝꯅꯦ ꯃꯣꯏ ꯎꯝ
ꯑ ꯁꯧꯒ꯭ꯔꯤꯅꯦ ꯍꯥꯏꯔꯁꯨ ꯑ ꯍ ꯌꯨꯝꯗ ꯈꯨꯟꯗꯁꯨ ꯁꯧꯒ꯭ꯔꯤꯅꯦ ꯍꯥꯏꯔꯁꯨ ꯃꯤ ꯑꯇꯣꯞꯄꯒꯤ ꯍꯥꯎꯗꯕꯁꯨ ꯌꯥꯎꯕꯅꯦꯕ ꯁꯧꯒ꯭ꯔꯤ ꯉꯛꯇ ꯑꯣꯏꯔꯁꯨ ꯈꯔꯗꯤ ꯃꯣꯏꯒꯤ ꯁꯧꯒ꯭ꯔꯤꯗꯣ ꯃꯍꯥꯎꯋꯦ ꯕ ꯌꯥꯝꯅ ꯆꯝꯕ ꯁꯧꯒ꯭ꯔꯤ ꯑꯣꯏꯅ ꯇꯧꯕꯁꯨ ꯌꯥ ꯑꯁꯤꯗꯗꯤ ꯁꯧꯒ꯭ꯔꯤ ꯃꯈꯜꯅꯤꯅ
ꯎꯝ ꯃꯣꯏ ꯑꯗ ꯀꯩꯅꯣ ꯑ ꯇꯥꯏ ꯑꯥꯗ ꯐꯪꯕꯗꯗꯤ ꯀꯩꯅꯣꯧ ꯁꯧꯈ꯭ꯔꯤ ꯑꯉꯥꯡꯕꯗꯣ
ꯍꯣꯏ ꯍꯣꯏ
ꯑꯗꯨ ꯈꯛꯇꯅꯦ ꯑꯇꯣꯞꯄ ꯑꯩꯈꯣꯏ ꯆꯤꯡꯗ ꯀꯩꯅꯣꯁꯤ ꯂꯝꯄꯥꯛꯇ ꯐꯪꯕꯗ ꯁꯧꯒ꯭ꯔꯤꯗꯨ ꯅꯠꯇꯦ ꯃꯣꯏꯗꯤ ꯀꯩꯅꯣ ꯑꯉꯥꯡꯕꯗꯨꯅꯦꯕ
ꯍꯣꯏ ꯍꯣꯏ ꯑꯉꯥꯡꯕꯗ
ꯑ
ꯑꯩꯗꯤ ꯑꯉꯥꯡꯕꯁꯨ ꯌꯥꯝ ꯄꯥꯝꯃꯦ ꯍꯥꯏꯕꯗꯤ ꯑꯉꯥꯡꯕꯅ ꯍꯦꯟꯅ ꯁꯤꯜꯂꯦꯕ
ꯍꯣꯏ ꯌꯥꯝꯅ ꯁꯤꯟꯗꯤ ꯁꯤꯟꯕꯅꯦ ꯑꯗꯨ ꯑꯣꯏꯔꯁꯨ ꯌꯥꯝ ꯐꯪꯗꯕꯒꯤ ꯍꯥꯏꯕ ꯇꯔꯥ ꯅꯠꯇ꯭ꯔꯒ ꯆꯥꯅꯤꯡꯕꯒꯤ ꯑꯣꯏꯕꯒꯤꯔꯥ ꯈꯪꯗꯦ ꯑꯗꯨꯝ ꯌꯥꯏꯑꯦꯕ
ꯌꯥꯏꯦꯕ ꯎꯝ ꯁꯧꯒ꯭ꯔꯤꯁꯦ ꯈꯪꯗꯦ ꯑꯗꯨꯝ ꯍꯥꯎꯋꯦ
ꯍꯥꯟꯅ ꯁꯧꯒ꯭ꯔꯤ ꯊꯣꯡꯑꯅꯤ ꯍꯥꯏꯔ ꯀꯥꯟꯗ ꯃꯤ ꯈꯔꯅ ꯎꯝ ꯎꯝ ꯑꯗꯨꯒꯨꯝꯕ ꯌꯦꯟꯁꯥꯡꯗꯨꯕꯨ ꯀꯩꯅ ꯍꯥꯏꯔꯒ ꯅꯪ
ꯁꯧꯒ꯭ꯔꯤꯒ ꯑꯗꯨ ꯌꯝꯗꯁꯨ ꯑ ꯁꯧꯒ꯭ꯔꯤꯒ ꯀꯩꯅꯣ ꯇꯧꯔꯒ ꯆꯥꯕ꯭ꯔꯣ ꯈꯥꯃꯦꯟ ꯑꯈꯥꯕꯤ ꯇꯧꯔꯒ ꯆꯥꯕ꯭ꯔꯣ
ꯈꯃꯦꯟ ꯑꯈꯕꯤ ꯑ ꯑꯗꯨꯝꯗꯤ ꯌꯥꯗ꯭ꯔꯤ ꯌꯥꯏ
ꯑꯗꯨꯒ ꯀꯩꯅꯣ ꯑꯁ ꯅꯣꯏꯅ ꯆꯥꯕ꯭ꯔꯥ ꯆꯥꯗꯕ꯭ꯔꯥꯗꯤ ꯈꯪꯗꯦ ꯑꯥ ꯑ ꯀꯩꯅꯣ ꯁꯥꯗꯣ ꯁꯟꯁꯥꯒ ꯁꯣꯏꯕꯨꯝꯒꯗꯤ ꯆꯥꯕ꯭ꯔꯣ
ꯁꯟꯁꯥ ꯁꯟꯁꯥꯒ ꯁꯣꯏꯕꯨꯝ
ꯑ
ꯁꯟ ꯑꯗꯨꯁꯨ ꯆꯥꯗꯦꯗ
ꯑꯗꯨ ꯌꯥꯝ ꯈꯦꯠꯅꯩꯌꯦ ꯑꯩꯈꯣꯏꯒ ꯑꯩꯈꯣꯏꯗꯤ ꯁꯟꯁꯥꯒ ꯁꯣꯏꯕꯨꯝ ꯉꯁꯤꯁꯨ ꯁꯟꯁꯥꯒ ꯁꯣꯏꯕꯨꯝ ꯊꯣꯡꯁꯤꯔꯥ ꯍꯥꯏꯅ ꯇꯧꯕꯅꯤ ꯑꯁ ꯑꯗꯨꯒꯤ ꯃꯍꯥꯎꯗꯤ ꯅꯪ ꯎꯄꯥꯏ ꯂꯩꯇꯦꯍꯦ ꯍꯥꯎꯃꯥꯟꯕꯒꯤ
ꯅꯧꯗꯧ ꯊꯣꯡꯕꯤ ꯌꯨ ꯗꯥꯅ
ꯍꯥꯏ ꯊꯣꯡꯕꯤꯔꯥ ꯊꯤꯜꯂꯛꯀꯦꯅꯦ ꯅꯣꯏ ꯊꯜꯕꯤꯒꯦꯅꯦ ꯀꯔꯤꯔꯣ ꯇꯤ ꯇꯣꯡꯕꯕꯣ ꯑꯗꯣ
ꯑꯩꯈꯣꯏꯅꯗꯤ ꯍꯣꯏ ꯍꯧꯖꯤꯛ ꯐꯪꯅꯕ ꯁꯥ ꯍꯥꯏꯔꯗꯤ ꯗꯤ ꯑꯗꯨꯝ ꯑꯣꯛ ꯁꯟ ꯑꯗꯨꯒꯨꯝꯕ ꯐꯪꯉꯦꯕꯀꯣ ꯑꯗꯨꯅ ꯑꯩꯈꯣꯏꯅ ꯊꯣꯡꯔꯤꯕ ꯍꯥꯏꯁꯦ
ꯉꯦ ꯑꯣ ꯊꯥꯔꯣꯏꯒ ꯑꯣꯛꯁꯥ ꯊꯣꯡꯕ ꯌꯥꯕ꯭ꯔꯣ
ꯌꯥꯌꯦꯀꯦꯅꯣ
ꯑꯣ
ꯏꯁ ꯀꯣꯠ ꯈꯨꯍꯥꯑꯣꯗꯤ ꯎꯝ
ꯈꯨꯍꯥꯑꯣꯗꯤ ꯎꯝ ꯍꯥꯏꯗꯣ ꯇꯥꯔꯦ
ꯃꯥꯏꯔꯦꯟꯒ ꯑꯣꯛꯁꯥꯁꯦ ꯀꯩꯅꯣ ꯃꯥꯒꯤ ꯃꯊꯧ
ꯃꯊꯧ
ꯊꯥꯎꯗꯣ ꯈꯔ ꯂꯩꯕꯅꯤꯅꯀꯣ
ꯑꯣ ꯍꯣꯏ
ꯃꯥꯒꯤ ꯑ ꯑꯗꯨ ꯃꯥꯒꯤ ꯐꯦꯠꯇ ꯀꯩꯀꯦꯅ ꯊꯣꯛꯕꯅꯤꯅ ꯊꯔꯣꯏ ꯒ ꯊꯣꯡꯕ ꯌꯥꯏꯌꯦ ꯃꯥꯏꯔꯦꯟ ꯒꯥ ꯊꯣꯡꯕ ꯌꯥꯏꯑ ꯑꯗꯨꯒ
ꯑꯥ
ꯀꯪ ꯀꯪꯇꯥꯛ ꯍꯋꯥꯏ ꯈꯪꯉꯤ ꯀꯣ
ꯍꯣꯏ ꯍꯣꯏ ꯈꯪꯉꯦ ꯈꯪꯉꯦ
ꯑꯗꯨꯁꯨ ꯊꯣꯡꯕ ꯍꯥꯎ ꯕꯅꯦ ꯅꯣꯡ ꯃ ꯄꯤꯖꯥꯒꯤꯅꯦ ꯂꯛꯑꯣꯅꯦ ꯑꯁ
ꯍꯣꯏ ꯍꯣꯏ ꯑꯗꯨꯗꯤꯀꯣ ꯇꯤꯐꯤꯟ ꯗꯣ ꯑ ꯀꯩꯅꯣ ꯀꯩꯅꯣ ꯇꯧꯔꯁꯦ ꯅꯪꯒꯤꯗꯣ ꯑꯩꯉꯣꯟꯗ ꯄꯤꯌꯣ ꯑꯩꯒꯤꯗꯣ ꯅꯪꯉꯣꯟ ꯗ ꯄꯤꯔꯒꯦ ꯅꯠꯇ꯭ꯔꯥ ꯍꯥꯏꯕꯗꯣ ꯅꯪꯅꯁꯨ ꯍꯥꯏꯔꯛ ꯑꯣ ꯑꯗꯨ ꯅꯤꯃꯤꯠꯇꯣ ꯅꯪꯅ ꯑꯩꯅ ꯅꯪꯒꯤ ꯑꯩꯗꯤ ꯁꯧꯒ꯭ꯔꯤ ꯑꯣꯏꯅ ꯊꯣꯡꯕꯤꯔꯅꯦ ꯑꯗꯣ ꯁꯧꯒ꯭ꯔꯤꯒ ꯁꯥ ꯑ ꯁꯧꯒ꯭ꯔꯤ ꯁꯧꯒ꯭ꯔꯤꯁꯨ ꯊꯣꯡꯉꯅꯤ ꯑꯗꯣ ꯁꯟꯁꯥ ꯀ ꯀꯩꯅꯣ ꯁꯣꯏꯕꯨꯝꯁꯨ ꯊꯣꯡꯕꯤꯒꯦ
ꯑ ꯑꯩꯅꯗꯤ ꯍꯥ ꯑꯁ ꯁꯧꯒꯔꯤꯒ ꯑꯣꯛ ꯁꯥ ꯑꯁ ꯑꯦꯛꯆꯦꯟꯖ ꯇꯧꯒ ꯗꯧꯕ ꯁꯤꯗꯤ ꯎꯝ
ꯑꯩ ꯌꯥꯝꯅ ꯍꯥꯞ ꯄꯣꯏꯅ ꯃꯇꯨꯝ ꯑꯃ ꯑꯅꯤ ꯈꯛꯇꯕꯨ ꯅꯪꯁꯨ ꯀꯩꯅꯣ
ꯑ ꯄꯤꯖꯥꯅꯤ
ꯄꯤꯖ ꯒꯦ ꯀꯩꯅꯣ ꯍꯥꯏ ꯇꯨꯅꯦ ꯂꯩꯁꯥꯕꯤꯗꯕꯨ ꯄꯥꯈꯪꯅ ꯁꯤꯡ ꯃꯨꯛ ꯂꯤꯑꯗꯤ ꯁꯣꯏꯗ꯭ꯔꯦꯍꯦ
ꯄꯤꯖꯥꯅꯤ ꯄꯤꯖꯥꯅꯤ ꯐꯖꯅ ꯊꯣꯡꯉꯅ ꯍꯥꯏ
ꯍꯣꯏ
ꯅꯣꯏ ꯅꯣꯏꯗ ꯄꯤꯖꯗꯅ ꯀꯅꯥꯗ ꯄꯤꯒꯗꯕꯅꯣ ꯀꯩꯅꯣ ꯑꯩꯈꯣꯏꯗꯤ ꯑꯗꯨꯝ ꯆꯥꯕ ꯐꯪꯈ꯭ꯔ ꯕꯅꯤꯅ
ꯅ ꯇ꯭ꯔꯥ
ꯎꯝ ꯆꯥꯕ ꯐꯪꯗꯕ ꯃꯤꯁꯤꯡꯅ ꯄꯤꯖ ꯒꯗꯕꯅꯤ ꯀꯩꯅꯣ ꯑꯁ ꯑꯗꯨꯀ ꯎꯝ ꯁꯧꯒ꯭ꯔꯤꯗꯣ ꯑꯗꯨꯝ ꯅꯪꯒꯤ ꯐꯦꯕꯣꯔꯥꯏꯠꯅꯤ ꯍꯥꯏꯅ ꯑꯃꯨꯛꯀ ꯊꯥꯗꯣꯛꯇꯅꯀꯣ
ꯅꯠꯇꯦꯍꯦ ꯑꯩ ꯁꯧꯔꯤꯗꯤ ꯆꯥꯅꯗꯣꯑꯣ ꯑꯁꯦꯡꯕ ꯑꯩ ꯑꯩꯅ ꯌꯥꯝ ꯄꯥꯝꯖ ꯕꯅꯤ ꯑꯗꯨꯗꯤ ꯑꯩꯅ ꯊꯥꯗꯣꯛ ꯑꯣꯏ ꯍꯥꯏ ꯗꯤ ꯃꯐꯝ ꯇꯣꯉꯥꯟ ꯇꯣꯉꯥꯟꯅ ꯊꯣꯛꯑꯁꯨ ꯁꯨꯒ꯭ꯔꯤ ꯗ ꯊꯤꯖꯕ ꯃꯤꯅꯦꯕ
ꯂꯩꯕ꯭ꯔꯥ ꯍꯥꯏ ꯅ
ꯁꯧꯔꯤꯁꯦ ꯍꯥꯎꯅꯤ ꯍꯥꯎꯅꯤ ꯍꯥꯏꯕ ꯗꯤ ꯑꯗꯨꯝ ꯆꯥꯔꯀꯥꯟꯗ ꯀꯣ ꯃꯥ ꯐ꯭ꯔꯦꯁ ꯑꯣꯏꯗꯤ ꯑꯣꯏꯔꯛꯄꯅꯦ ꯍꯥꯏꯕꯗꯤ ꯑꯗꯨꯝ ꯅꯣꯡ ꯅꯣꯡ ꯅꯨꯡꯇꯤ ꯅꯨꯡꯇꯤ ꯆꯥꯔꯗꯤ ꯍꯥꯎꯗꯤ ꯍꯥꯎꯗꯕꯅꯤꯀꯣ